ꯑꯣ ꯍꯜꯂꯣ ꯇꯥꯕ꯭ꯔꯣ ꯑ ꯇꯥꯏꯌꯦ
ꯑꯣ ꯇꯥꯏ ꯇꯥꯏ ꯀꯗꯔꯣꯚꯅ
ꯀꯩꯁꯨ ꯇꯧꯗꯦ ꯅꯪꯗꯤ
ꯑ ꯑꯩꯁꯦ ꯁꯨꯝ ꯍꯤꯄꯝ ꯃꯅꯦ
ꯑꯣ
ꯆꯥꯛ ꯌꯦꯟꯁꯥꯡꯗꯤ ꯆꯥꯟꯅꯔꯕꯣ ꯀꯃꯥꯏꯅ ꯇꯧꯔꯒꯦ
ꯆꯗ꯭ꯔꯨ ꯏꯗ ꯉꯜꯂꯤꯦ
ꯎꯝ ꯀꯅꯥ ꯊꯣꯡꯉꯤꯅꯣ
ꯑꯩ ꯑꯩꯅ ꯊꯣꯡꯒꯗꯕꯅꯦ ꯊꯣꯡꯗ꯭ꯔꯤꯌꯦ
ꯑꯦ ꯀꯩꯅꯣ ꯍꯥꯏꯁꯦ
ꯊꯣꯡꯗ꯭ꯔꯤꯌꯦ ꯆꯥꯛꯟꯁꯥꯡ ꯊꯣꯡꯗ꯭ꯔꯤꯦ
ꯍꯣꯏ ꯑꯗꯨꯕꯨꯗꯤ ꯄꯣꯡꯕꯨꯗꯤ ꯉꯜꯂꯤ ꯉꯁꯥꯏꯌꯨꯛꯇꯤ ꯀꯩꯀꯩ ꯆꯥꯕ ꯀꯩ ꯃꯊꯦꯜ
ꯑ ꯌꯨꯛꯇꯛꯇ ꯁꯒꯔꯤ ꯆꯥꯏ
ꯑꯣ
ꯅꯪꯗꯤ ꯆꯠ ꯆꯥꯔꯕꯣ
ꯆꯥꯗ꯭ꯔꯤꯗ ꯄꯨꯡ ꯀꯜꯂꯤꯗ ꯆꯥꯛ ꯀꯂꯥꯑꯝꯗꯦ
ꯅꯪꯒꯤꯁꯨ ꯉꯥꯜꯂꯤꯅꯦ
ꯎ ꯑꯩꯈꯣꯏ ꯁꯤꯗꯁꯨꯣꯡꯍꯜꯂꯤ ꯁ ꯍꯧꯖꯤꯛꯀꯥꯟꯗ ꯌꯥꯝ ꯁꯥꯏꯅ
ꯍꯣꯏ ꯁꯍꯦ ꯅꯪ ꯐꯥꯗꯔꯣ
ꯁꯥꯏ ꯁꯤꯗꯁꯨ ꯑꯗꯨꯝ ꯑ ꯍꯥꯏꯗꯤ ꯉꯁꯥꯏ ꯅꯣꯡ ꯄꯨꯂꯞ ꯆꯨꯒꯗꯕ ꯃꯥꯜꯂꯝꯃꯦ ꯑꯗꯨꯒ ꯈꯖꯤꯛꯈꯛ ꯇꯥꯔ ꯇꯣꯛꯈ꯭ꯔꯦ ꯅꯣꯏ ꯃꯅꯥꯛꯇꯗꯤ ꯅꯣꯡ ꯇꯥꯕ꯭ꯔꯥ
ꯀꯩꯅꯣꯒꯤ ꯏꯚꯅꯤꯡꯗꯣ
ꯑꯥ
ꯈꯔ ꯇꯥꯏꯑꯕ ꯍꯧꯖꯤꯛꯇꯤ ꯇꯥꯗ꯭ꯔꯦ
ꯑꯣ ꯍꯧꯖꯤꯛ ꯍꯧꯖꯤꯛꯁꯨ ꯑꯩꯈꯣꯏ ꯁꯤꯗꯁꯨ ꯇꯥꯈꯤꯗ꯭ꯔꯦ ꯉꯁꯥꯏ ꯅꯨꯡꯊꯤꯟ ꯋꯥꯏꯔꯝꯗ ꯈꯔ ꯈꯤ ꯇꯥꯔꯝꯃꯦꯆꯝ ꯁꯝ ꯂꯥꯎꯅ
ꯑꯗꯨꯗꯤ ꯍꯧꯖꯤꯛ ꯑꯗꯨꯝ ꯇꯥꯈꯤꯗ꯭ꯔꯦ ꯑ ꯑꯣ ꯑꯃ ꯂꯩꯔꯦ ꯁꯥꯃꯟꯗꯅ ꯍꯥꯏꯗꯤ ꯑꯃꯨꯛꯇꯪ ꯐꯖꯅ ꯇꯥꯊꯣꯛꯈꯗꯤ ꯐꯗꯧꯅꯤ
ꯍꯧꯖꯤꯛꯇꯤ ꯀꯩꯀꯩ ꯍꯥꯏꯗꯤ ꯀꯩꯀꯩ ꯊꯕꯛ ꯏꯪꯈꯥꯡ ꯇꯧꯕ꯭ꯔꯣ ꯅꯠꯇ꯭ꯔꯒ ꯀꯃꯥꯏ ꯀꯃꯥꯏꯅ ꯇꯧꯒꯦ ꯂꯥꯏꯔꯤꯛ ꯇꯝꯃꯤꯕ꯭ꯔꯣ ꯅꯠꯇ꯭ꯔꯒ
ꯑꯥ ꯑꯩꯗꯤ ꯀꯣꯂꯦꯖ ꯀꯥꯕꯅꯦ
ꯑꯣ ꯐꯩꯅꯦ ꯀꯌꯥꯗ ꯀꯥꯏꯅꯣ ꯃꯔꯤꯗ ꯀꯥꯏꯔꯣ ꯃꯉꯥꯗ ꯀꯥꯏꯔꯣ ꯑꯅꯤꯗ ꯀꯥꯏꯔꯣ
ꯑꯍꯨꯝ ꯀꯥꯗꯦ
ꯑꯍꯨꯝꯀꯥꯗ꯭ꯔ ꯑꯩꯁ ꯍꯟꯗꯛꯇꯤ ꯄꯩꯈꯥ ꯊꯥꯕ ꯌꯥꯝ ꯋꯥꯅꯩ ꯍꯥꯏꯁꯦ ꯅꯣꯏꯗꯤ ꯋꯥꯗꯕ꯭ꯔꯣ
ꯋꯥ ꯈꯪꯗꯦꯗ
ꯍꯥꯏꯗꯤ ꯑꯇꯣꯞꯄꯗ ꯇꯥꯏ ꯍꯥꯏꯗꯅꯦ
ꯑꯩꯈꯣꯏꯗꯤ ꯇꯥꯗꯦ ꯑꯩꯈꯣꯏ ꯀꯣꯂꯦꯖꯇꯤ
ꯑꯦ ꯐꯥꯏꯅꯦ ꯑꯗꯨꯗ
ꯎꯝ ꯀꯩꯅꯣꯒꯤ ꯑꯣꯇꯣꯅꯣꯃꯁ ꯑꯣꯏꯕꯅꯤꯅꯀꯣ
ꯑꯣ ꯑꯗꯨ ꯑꯗꯨꯗꯤ ꯅꯨꯡꯉꯥꯏꯔꯦ ꯑꯗꯨꯝ
ꯎꯝ ꯅꯨꯡꯉꯥꯏ ꯍꯥꯏꯇꯥꯔꯦ
ꯎꯝꯥꯏꯩꯅꯗꯤ ꯑ
ꯑꯩ ꯑꯍꯥꯟꯕ ꯇꯝꯗ ꯉꯥꯏꯔꯤ ꯃꯔꯛ ꯑꯃ ꯃꯥꯕꯥꯕꯣ ꯀꯥꯞꯇꯅ ꯉꯥꯎꯁꯟꯅꯔꯤꯀꯥꯟꯗ ꯂꯥꯏꯔꯤꯛ ꯊꯥꯖꯎꯔꯦ ꯑꯗꯨꯒꯤ ꯍꯧꯖꯤꯛ ꯑꯃꯨꯛ ꯇꯝꯃꯤ ꯑꯉꯥꯡꯉ ꯃꯔꯇ
ꯑꯦ ꯌꯥꯏꯅꯦ ꯅꯪꯅ ꯇꯧꯒꯦ ꯍꯥꯏꯔꯗꯤ ꯑꯉꯥꯡ ꯑꯣꯏꯒꯦꯔꯥ ꯑꯍꯟ ꯑꯣꯏꯒꯦꯔꯥ ꯑꯩꯈꯣꯏꯅ ꯄꯥꯝꯕꯗꯤ ꯇꯧꯒꯗꯕꯅꯤ ꯀꯩꯅꯣ
ꯎꯝ ꯁꯤꯦ ꯑꯉꯥꯡ ꯃꯔꯛꯇ ꯑꯃꯨꯛ ꯅꯧꯅ ꯀꯥꯔꯤ
ꯑꯦ ꯅꯪ ꯑꯉꯥꯡ ꯃꯔꯛꯇ ꯀꯥꯔꯁꯨ ꯅꯪ ꯈꯪꯉꯗꯤ ꯌꯥꯔꯦ ꯀꯩꯅꯣ
ꯀꯕ
ꯑꯉꯥꯡ ꯃꯔꯛꯇ ꯀꯥꯔꯁꯨ ꯅꯪ ꯈꯪꯉꯗꯤ ꯌꯥꯔꯦ ꯍꯥꯏꯕ
ꯎꯝ ꯃꯥꯅꯦ ꯑꯩ ꯈꯪꯕꯗꯨꯅ ꯃꯔꯨ ꯑꯣꯏ ꯑꯗꯣ ꯑꯩ ꯌꯥꯝ ꯀꯥꯦꯟꯅ ꯀꯩꯅꯣꯒ ꯂꯥꯏꯔꯤꯛ ꯇꯥꯛꯄ ꯌꯥꯎꯕꯒ ꯆꯠꯇꯦꯗ ꯃꯇꯝ ꯁꯪꯁꯨ ꯅꯪꯗꯤ ꯈꯨꯟꯗ ꯂꯩꯕ꯭ꯔꯣ ꯅꯠꯇ꯭ꯔꯒ ꯁ꯭ꯋꯥꯏ ꯑꯅꯛꯄꯗ ꯂꯩꯕ꯭ꯔꯣ
ꯑ ꯑꯅ ꯄꯨꯗ ꯂꯩ ꯐꯥꯗ ꯂꯩꯌꯦꯦ
ꯎꯝ ꯂꯝꯒꯨꯝꯕ ꯃꯃꯤꯡ ꯌꯥꯝ ꯄꯟꯒꯅ
ꯎꯝ
ꯎꯝ ꯍꯥꯏꯗꯤ
ꯑꯥ ꯑꯥ
ꯍꯧꯖꯤꯛꯀꯥꯟꯗꯤ ꯉꯁꯤꯗꯤ ꯀꯩꯀꯩ ꯇꯧꯒꯦ ꯑꯗꯨꯝ ꯍꯥꯏꯗꯤ ꯂꯥꯏꯔꯤꯛ ꯇꯝꯕ ꯆꯠꯄ꯭ꯔꯣ ꯅꯠꯇ꯭ꯔꯒ
ꯑ ꯉꯁꯤ ꯑꯩꯈꯣꯏꯁꯨ ꯑꯦꯛꯖꯥꯝ ꯊꯥꯕ ꯆꯠꯂꯤꯗ
ꯎꯝ ꯀꯣꯏꯕ ꯂꯥꯡꯕ ꯃꯔꯨꯞꯁꯤꯡꯒꯒ ꯆꯠꯇ꯭ꯔꯣ ꯍꯥꯏꯗꯤ
ꯑꯁ ꯑꯗꯨ ꯍꯣꯏ ꯑꯩꯗꯤ ꯌꯥꯝ ꯆꯠꯇꯦ ꯑꯗꯨꯒꯨꯝꯕꯗꯤ ꯑꯩ ꯌꯥꯝ ꯆꯠꯇꯦꯕ
ꯀꯩꯦ
ꯈꯪꯗꯦꯗ ꯑꯁ ꯃꯇꯝ ꯂꯩꯇꯕꯒꯤꯅ ꯑꯃ ꯑꯗꯨꯒ ꯌꯥꯝ ꯀꯩ ꯍꯥꯏꯒꯅꯤ ꯆꯥꯗꯕꯩ ꯍꯥꯏꯇꯥꯔꯦ ꯀꯔꯤ ꯍꯥꯏꯅꯤ ꯈꯪꯗꯦ
ꯑꯗꯨꯣ ꯃꯔꯨꯞꯁꯤꯡ ꯍꯧꯔ ꯈꯣꯠꯂꯒ ꯑꯗꯨꯝ ꯉꯥꯏꯍꯥꯛ ꯍꯥꯏꯗꯤ ꯋꯥꯈꯜ ꯅꯨꯡꯉꯥꯏꯕ ꯑꯣꯏꯔꯒꯅ ꯑꯩꯈꯣꯏꯒꯤ ꯋꯥꯈꯜꯂꯣꯟ ꯋꯥꯈꯜꯗꯣ ꯉꯥꯏꯍꯥꯛꯇꯪ ꯇꯪ ꯑꯣꯏꯁꯨ ꯍꯪꯆꯤꯠ ꯂꯥꯡꯕ ꯑꯣꯏꯅ ꯆꯠꯄꯗꯤ ꯑꯗꯨꯝ ꯌꯥꯏꯗꯅ ꯉꯥꯏꯍꯥꯛꯇꯪ ꯑꯣꯏꯁꯨ
ꯎꯝ ꯉꯥꯛꯇꯪ ꯋꯥꯋꯀꯤꯡꯒꯨꯝꯕ ꯆꯠꯄꯗꯅ ꯇꯥꯔꯕꯅꯤꯗ ꯑꯗꯨꯗꯤ
ꯍꯣꯏ ꯍꯣꯏ ꯍꯣꯏ ꯑꯗꯨꯃꯥꯏ ꯑꯗꯨꯃꯥꯏꯅ ꯑꯗꯨꯝ ꯆꯠꯄ ꯌꯥꯏ ꯍꯥꯏꯗꯤ ꯉꯥꯏꯍꯥꯛ ꯋꯥꯈꯟꯗꯣ ꯌꯥꯝ ꯈꯤꯇꯪ ꯀꯩꯅꯣ ꯑꯣꯏꯕ ꯑꯣꯏꯅ ꯑꯗꯨꯝ ꯃꯇꯝ ꯄꯨꯝꯕꯗ ꯂꯥꯏꯔꯤꯛ ꯑꯃꯨ ꯑꯃꯃꯨꯛ ꯑꯗꯨꯝ ꯊꯕꯛꯇ ꯐꯣꯀꯁ ꯇꯧ ꯍꯥꯏꯗꯤ ꯑꯗꯨꯝ ꯃꯉꯣꯟꯗ ꯂꯩ ꯋꯥꯈꯟꯗ ꯀꯩꯅꯣ ꯂꯥꯛꯏꯗꯅ
ꯍꯣꯏ ꯆꯃꯦ ꯆꯃꯦ
ꯋꯥꯟ ꯖꯈꯟꯗꯕꯗ ꯄꯩꯁꯥꯁꯨ ꯇꯥꯟꯗ ꯄꯦꯔꯗꯦ
ꯎꯝ ꯆꯨꯝꯃꯤꯅꯦ ꯑꯁ ꯄꯩꯁꯥꯒꯤ ꯉꯥꯛꯇꯅꯤꯅꯦ
ꯃꯥꯅꯦ
ꯀꯣꯂꯦꯖ ꯀꯥꯔꯁꯨ ꯄꯩꯁꯥꯒꯤ ꯊꯕꯛ ꯇꯧꯁꯨ ꯄꯩꯁꯥꯒꯤ
ꯂꯣꯏꯃꯛ ꯍꯧꯖꯤꯛ ꯄꯩꯁꯥ ꯌꯥꯎꯗꯗꯤ ꯌꯥꯗ꯭ꯔꯦꯗꯅ
ꯎꯝ ꯆꯣꯡꯃꯤꯅꯦ
ꯗꯤ ꯂꯣꯏ ꯉꯝꯗꯕ ꯂꯩꯇ꯭ꯔꯦ
ꯑꯗ ꯏꯅꯤꯅꯦ
ꯑꯅꯥꯕ ꯂꯥꯏꯌꯦꯡꯕ ꯑꯣꯏꯒꯦꯔꯥ ꯑꯅꯥ ꯂꯥꯏꯌꯦꯡꯕ ꯑꯣꯏꯒꯦꯔꯥ ꯑꯦꯅꯤ ꯁꯛ ꯊꯤꯔꯝꯕ ꯐꯖꯍꯟꯕ ꯑꯣꯏꯒꯥ ꯏꯅꯦ ꯂꯣꯏ ꯄꯩꯁꯥꯣ ꯂꯩꯗꯦꯔ
ꯌꯥꯏꯏꯦ ꯌꯥꯏ
ꯅꯪꯗꯤ ꯃꯩꯁꯥ ꯐꯩꯖꯥꯔꯗꯧ ꯃꯥꯜꯂꯤꯗ
ꯑꯩ ꯀꯩꯒꯤ ꯃꯁꯛ ꯐꯖꯏꯁꯤ
ꯀꯩꯅꯩꯅꯅꯨꯡ ꯍꯥꯏꯅꯦꯦ ꯃꯁꯛ ꯐꯖꯕꯁꯦ ꯄꯥꯝꯗꯕ꯭ꯔꯥ ꯑꯩꯁꯦ ꯍꯥ
ꯐꯖꯕꯁꯨ ꯐꯖꯕꯕꯨ ꯀꯔꯤꯅꯣ ꯈꯪꯗ꯭ꯔꯦ ꯀꯥꯎꯊꯣꯛꯈ꯭ꯔꯦ
ꯀꯩꯦ
ꯁꯛ ꯐꯖꯕꯒꯤ ꯋꯥꯔꯤꯁꯤꯗꯤ ꯑꯥꯏꯁꯅꯤꯡꯉꯥꯏ ꯂꯩꯇꯦꯍ ꯀꯩ ꯀꯔꯤ ꯑꯗꯨꯗꯥ ꯍꯥꯏꯗꯤꯦ ꯑ ꯍꯕ ꯍꯤꯡꯕ ꯌꯥꯏ ꯍꯥꯏꯔꯒ ꯄꯁꯤꯅ ꯐꯥꯔꯦ ꯀꯩꯅꯣ ꯐꯖꯕ ꯍꯧꯗꯩ
ꯃꯥꯅꯦ ꯃꯥꯅꯦ ꯒ꯭ꯌꯥꯟ ꯇꯥꯏꯌꯦ ꯅꯪ ꯍꯥꯏꯗ ꯍꯥꯏꯗꯤ ꯍꯣꯏ ꯑꯗꯨꯝ ꯑꯩꯈꯣꯏ ꯄꯣꯛꯄꯤꯔꯝꯃꯒꯗꯤ ꯑꯗꯨꯝ ꯁꯤꯗ ꯃꯌꯥꯝ ꯇꯥꯏꯕꯪꯕꯥꯜꯁꯤꯗ ꯂꯥꯏꯁꯤꯕꯨ ꯑꯐꯕ ꯍꯥꯏꯗꯤ ꯑꯗꯨꯗꯤ ꯍꯦꯟꯅ ꯀꯩꯅꯣꯗꯣ ꯂꯩꯇ꯭ꯔꯦꯕꯅ
ꯍꯣꯏ ꯑꯗꯨꯒꯤ ꯀꯩꯒꯤ ꯁꯛ ꯁꯛꯄꯨꯗꯤ ꯑꯩꯈꯣꯏꯒꯤ ꯅꯪꯒꯤ ꯅꯦꯠ ꯌꯥꯔꯒ ꯄꯤꯔꯕꯅꯦ ꯍꯥꯏꯕꯅꯤꯗ ꯑꯗꯨ ꯐꯖꯍꯟꯅꯕ ꯀꯩ ꯁꯦꯝ ꯁꯥ ꯇꯧꯕꯗꯤ ꯀꯥꯟꯅꯗꯦ ꯍꯥꯏꯕ
ꯃꯥꯅꯦ ꯃꯥꯅꯦ
ꯑꯈꯣꯏ ꯁꯛꯇꯤ ꯏꯟꯗꯤꯀꯦꯁꯟꯒꯨꯝꯕꯅꯤ ꯀꯩꯅꯣ ꯃꯤ ꯃꯔꯛꯇ ꯂꯩꯔꯒ ꯁꯤ ꯅꯪꯅꯦ ꯁꯤ ꯅꯪꯅꯦ ꯍꯥꯏꯕꯗꯣ ꯈꯪꯅꯕꯒꯤ ꯄꯤꯕꯩ ꯉꯥꯛꯇ ꯑꯗꯨ ꯁꯛ ꯐꯖꯕ ꯄꯤꯕꯗꯣ ꯀꯔꯤ
ꯃꯥꯅꯦ ꯑꯗꯨꯕꯨ ꯆꯨꯝꯃꯦ ꯑꯗꯨꯕꯨꯗꯤ ꯑꯗꯨꯕꯨ ꯍꯌꯦꯡꯋꯥꯏ ꯑꯗꯨ ꯈꯤꯇꯪꯗꯁꯨ ꯑꯦ ꯈꯤꯇꯪ ꯌꯦꯡꯕ ꯅꯨꯡꯉꯥꯏꯕ ꯅꯨꯡꯉꯥꯏꯇꯕ ꯑꯃꯁꯨ ꯂꯩꯗꯅ ꯑꯦ ꯅꯨꯡꯉꯥꯏ ꯍꯥꯏꯗꯤ ꯐꯠꯇꯕ ꯅꯠꯇꯕ ꯍꯥꯏꯗꯤ ꯐꯖꯔꯤꯈꯩꯗꯤ ꯐꯖꯔꯦꯕ ꯋꯥꯔꯤꯅꯤ ꯅꯨꯄꯥ ꯑꯃꯒ ꯅꯨꯄꯤ ꯑꯃꯒ ꯂꯨꯍꯣꯡꯉꯦ ꯈꯜꯂꯣꯅꯤ ꯋꯥꯔꯤꯅꯦ ꯅꯨꯄꯥꯁꯤꯅ ꯊꯕꯛ ꯋꯥꯅ ꯍꯜꯂꯦ ꯈꯣꯠꯂꯦ ꯈꯜꯂꯣ ꯃꯥꯅ ꯐꯅ ꯋꯥꯅ ꯍꯜꯂꯛꯑꯁꯨ ꯃꯥꯒꯤ ꯅꯨꯄꯤꯗꯨꯅ ꯈꯤꯇꯪ ꯃꯁꯛ ꯐꯖꯔꯒ ꯈꯤꯇꯪ ꯀꯦꯔꯒ ꯅꯧꯗꯅ ꯂꯩꯔꯝꯃꯗꯤ ꯍꯜꯂꯛꯑꯀꯥꯟꯗ ꯋꯥꯕ ꯐꯗꯣꯏꯅꯦꯕ ꯑꯗꯨ ꯊꯕꯛꯀ ꯋꯥꯟ ꯁꯨꯔꯒ ꯏꯊꯤ
ꯆꯨꯝꯃꯤꯅꯤꯅꯦ ꯅꯪ ꯍꯥꯏꯁꯨ ꯆꯨꯝꯃꯦ
ꯏꯊꯤ ꯊꯤꯒꯩ ꯂꯩꯔꯝꯃꯗꯤ ꯋꯥꯕꯒꯥꯏ ꯋꯥꯕ ꯐꯕꯒꯥꯏ
ꯑꯩ ꯍꯥꯏꯒꯦꯁꯦ ꯑꯗꯨ ꯑꯣꯏꯔꯁꯨ ꯀꯔꯤꯅꯣ ꯊꯔꯥꯗꯤ ꯃꯣꯏ ꯀꯩꯒꯤ ꯌꯨꯝ ꯃꯥꯒ ꯄꯥꯜꯂꯤꯅꯣ ꯍꯥꯏꯕꯅꯤ
ꯑꯗꯨ ꯆꯨꯝꯃꯦ ꯑꯗꯨꯅ ꯑꯗꯨ ꯑꯣꯏꯔꯒꯗꯤ ꯈꯤꯇꯪ ꯐꯖꯕꯁꯨ ꯈꯔ ꯗꯔꯀꯥꯔ ꯑꯣꯏꯔꯛꯇ꯭ꯔꯥ ꯍꯥꯏꯗꯤ ꯑꯣꯏ ꯑꯩ ꯃꯣꯏ ꯊꯕꯛ ꯋꯥ ꯍꯜꯂꯛꯑꯒ ꯃꯤ ꯃꯥꯟꯗꯒꯩ ꯂꯩꯔꯝꯃꯗꯤ ꯌꯥꯔꯣꯏꯕ
ꯅꯨꯡꯁꯤꯕꯗꯤ ꯄꯥꯝꯗꯧ ꯃꯥꯜꯂꯦꯗ
ꯍꯥ
ꯅꯨꯡꯁꯤꯔꯗꯤ ꯊꯤꯔꯁꯨ
ꯎꯝ ꯑꯗꯨꯕꯨꯗꯤ ꯍꯣꯏ ꯑꯗꯨꯝ ꯍꯥꯏꯕ ꯋꯥꯅꯤꯗ ꯍꯧꯖꯤꯛꯇꯤ ꯁꯛꯇ ꯆꯠꯇ꯭ꯔꯦ ꯄꯩꯁꯥꯕꯨ ꯄꯥꯏꯔꯗꯤ ꯂꯣꯏ ꯌꯥꯔꯦ
ꯎꯝ ꯑꯗꯨ ꯃꯤꯒꯤ ꯑ ꯃꯤꯒꯤ ꯀꯩ ꯍꯥꯏꯅꯤ ꯑꯩꯒꯤ ꯑꯩꯒꯤ ꯑꯩꯅ ꯐꯖꯩ ꯍꯥꯏꯕ ꯗ ꯅꯪꯅ ꯊꯤ ꯍꯥꯏꯕ ꯌꯥꯏꯌꯦ ꯑꯩꯅ ꯊꯤꯕꯗ ꯅꯒꯤ ꯅꯪꯒꯤ ꯑꯣꯏꯅ ꯐꯖꯕ ꯌꯥꯏꯗꯅ
ꯃꯥꯅꯦ ꯃꯥꯅꯦ ꯃꯤ ꯃꯤꯒꯤ ꯃꯥꯒꯤ ꯃꯥꯏ ꯃꯥꯏ ꯋꯥꯈꯜꯂꯣꯟꯗꯗꯤ ꯑꯃꯒꯤꯗ ꯊꯤꯕꯗꯣ ꯑꯃꯗꯗꯤ ꯑꯗꯨꯝ ꯐꯖꯔꯝꯗꯣꯏꯅꯦꯕ
ꯍꯣꯏ ꯑꯗꯨ
ꯍꯣꯏ ꯑꯗꯨꯗꯣ ꯃꯌꯥꯝꯅ ꯃꯤ ꯑ ꯃꯤ ꯃꯌꯥꯝꯒꯤ ꯃꯃꯤꯠꯇ ꯐꯖꯕꯗꯨꯅ ꯑꯗꯨꯅ ꯇꯣꯞ
ꯑ ꯑꯗꯨ ꯃꯥ ꯃꯥꯅ ꯄꯥꯝꯕꯗꯨ ꯃꯤꯅ ꯁꯤ ꯊꯤꯔꯤꯁꯤ ꯐꯖꯩ ꯍꯥꯏꯕꯗꯨ ꯑꯈꯣꯏ ꯇꯥꯔꯒ ꯂꯩꯗꯧ ꯅꯠꯇꯦꯗꯅ
ꯃꯥꯅꯦ ꯑꯗꯨꯕꯨꯗꯤ ꯍꯣꯏ ꯏꯁꯥ ꯏꯁꯥꯅꯕꯨꯗꯤ ꯏꯁꯥꯒꯤ ꯀꯩꯅꯣꯗꯨꯗ ꯑꯗꯨꯝ ꯀꯩꯅꯣꯅꯦ ꯍꯔꯥꯎꯅꯕꯨꯗꯤ ꯀꯩꯅꯣ
ꯎꯝ ꯎꯝ ꯐꯖꯕꯨꯗꯤ ꯀꯅꯥꯅ ꯀꯔꯤ ꯍꯥꯏꯗꯤ ꯐꯖꯕ ꯍꯥꯏꯕꯁꯤꯗꯤ ꯃꯤ ꯃꯤꯑꯣꯏꯕ ꯍꯥꯏꯕꯅꯤ ꯑꯗꯨꯅ ꯌꯥꯝ ꯑꯗꯨꯝ ꯄꯥꯝꯃꯦꯕꯀꯣ ꯑꯗꯨ ꯄꯥꯝꯃꯒ ꯐꯖꯕꯗꯣ ꯑꯗꯨꯝ ꯑꯈꯣꯏꯅ ꯂꯧꯕ ꯌꯥꯕ ꯄꯣꯠꯇꯤ ꯅꯠꯇꯦꯗꯅ
ꯃꯅꯦ
ꯑꯗꯨꯝ ꯑꯩꯈꯣꯏꯅ ꯀꯩꯅꯣꯗꯣ ꯍꯥꯏꯗꯤ ꯏꯁꯥꯅ ꯌꯥꯅ ꯀꯩꯅꯣ ꯇꯧ ꯇꯥꯕꯅꯦꯕ ꯄꯤꯔꯛꯏꯕ ꯈꯔꯗꯨ ꯄꯦꯟꯊꯣꯛꯄ ꯇꯥꯕꯅꯦꯕ ꯑꯩ ꯐꯖꯕꯊꯤꯕ ꯍꯣꯏ ꯑꯗꯨ ꯍꯣꯏ ꯑꯩ ꯊꯤꯔꯕꯅꯤꯅ ꯑꯩ ꯐꯖꯕ ꯂꯧ ꯇꯥꯔꯦꯗꯅ
ꯆꯃꯦ ꯆꯃꯦ
ꯅꯠꯇ꯭ꯔꯗꯤ ꯑꯩꯗꯨꯗꯤ ꯑꯃ ꯑꯩꯈꯣꯏꯒꯤ ꯑꯩꯒꯤ ꯅꯨꯄꯤꯖꯨ ꯊꯤꯔꯗꯤ ꯑꯉꯥꯡ ꯃꯁꯛ ꯊꯤꯗꯧꯔꯤꯅꯤ
ꯑꯗ ꯍꯗꯤ ꯈꯪꯗꯦꯗ ꯅꯨꯄꯤ ꯑꯃ ꯆꯠꯇꯁꯨ ꯅꯪ ꯅꯪ ꯐꯖꯔꯗꯤ ꯑꯉꯥꯡꯕꯨꯗꯤ ꯐꯖꯔꯝꯃꯅꯤ
ꯎꯝ ꯍꯣꯏ ꯑꯗꯨꯣ ꯑꯅꯤꯃꯛ ꯊꯤꯕꯗꯤ ꯐꯠꯇꯦꯕ ꯑꯗꯣ ꯑꯩꯈꯣꯏꯗꯤ ꯑꯩꯈꯣꯏꯗꯤ ꯛꯇꯤ ꯌꯥꯗ꯭ꯔꯕꯅꯤꯅ ꯐꯖꯕ ꯇꯥꯗ
ꯑꯅꯤꯃꯛ ꯊꯤꯔꯁꯨ ꯑꯉꯥꯡ ꯐꯖꯕ ꯌꯥꯎꯕꯅꯤꯍꯦꯛ ꯀꯩ
ꯑꯦ ꯑꯗꯣ ꯑꯉꯥꯡ ꯐꯖꯔꯁꯨ ꯌꯧꯅꯦ ꯍꯣꯏ ꯑꯉꯥꯡ ꯐꯖꯔꯗꯤ ꯐꯩ ꯐꯖꯔꯛꯇꯕꯤꯗ ꯉꯥꯏ ꯇꯧꯔꯗꯤ ꯄꯨꯅꯤꯡꯉꯣꯏꯗ꯭ꯔꯣ
l ꯑꯗꯨ ꯐꯥꯎꯗꯤ ꯑꯩꯗꯤ ꯈꯟꯗꯦ ꯅꯪꯒꯤ ꯋꯥꯈꯜꯁꯦ ꯑꯥ ꯌꯥꯎꯈ꯭ꯔꯦꯅꯦ ꯎ
ꯑꯗꯨꯗꯤ ꯍꯥꯏꯗꯤ ꯑꯉꯥꯡꯒꯤ ꯀꯥꯏꯅꯒ ꯍꯣꯏ ꯅꯨꯡꯉꯥꯏ ꯇꯧꯔꯣ ꯈꯣꯠꯂꯣ ꯅꯨꯡꯁꯤꯕꯗꯤ ꯐꯩ ꯑꯗꯨꯝ ꯑꯥ ꯃꯊ ꯊꯤꯈꯦ ꯅꯨꯡꯉꯥꯏꯇꯧꯔꯗꯤ ꯄꯨꯅꯤꯡ ꯑꯣꯏꯗ꯭ꯔꯕ ꯀꯩꯅꯣꯃꯛ ꯀꯩꯅꯣꯝꯇ ꯍꯥꯏꯕꯤꯔꯛꯑꯣ ꯍꯥꯏꯔꯁꯨ ꯑꯦ ꯀꯩꯅꯣꯝ ꯂꯩꯕꯤꯌꯣ ꯀꯩꯅꯣꯝ ꯇꯧꯔꯣ ꯅꯤꯡꯉꯥꯏꯇꯔꯣꯁꯨ
ꯁꯤ ꯑꯁꯤꯗꯤ ꯑꯦ ꯐꯖꯥꯔꯦ ꯍꯥꯏ ꯃꯄꯥꯅ ꯑꯉꯥꯡꯕ ꯆꯈꯤ ꯍꯥꯏꯔꯒ ꯉꯥꯏꯇꯕ ꯐꯨꯕ ꯍꯥꯏꯁꯦ ꯂꯩꯥꯏꯕꯒꯦ ꯃꯔꯔ ꯀ
ꯀꯩꯅꯣ ꯂꯩꯍꯧꯗꯣꯏꯅꯦ ꯍꯌꯦꯡꯋꯥꯏ ꯄꯥꯎ ꯆꯦꯗꯒ ꯌꯥꯎꯗꯣꯏꯅꯤ ꯃꯄꯥꯅ ꯃꯆꯥ ꯅꯨꯨꯄꯥꯗꯣ ꯃꯁꯛ ꯊꯤꯃꯜꯂꯦꯅ ꯃꯆꯥꯗꯣ ꯃꯁꯛ ꯊꯤꯅ ꯐꯨꯕꯗꯒꯤ ꯂꯥꯏꯀꯠꯅꯔꯦ ꯀꯥꯏꯅ
ꯌꯥꯍꯦ ꯁꯤꯁꯨ ꯌꯥꯏ ꯀꯥꯏꯗꯣꯏꯁꯦ
ꯃꯥꯅꯦ ꯑꯩꯈꯣꯏ ꯑꯩꯈꯣꯏ ꯁꯥꯟꯅꯕꯒꯤ ꯑꯣꯖꯥꯅ ꯍꯥꯏꯔꯛꯌꯦ ꯅꯣꯏ ꯍꯌꯦꯡꯋꯥꯏ ꯅꯨꯄꯤ ꯊꯤꯕꯗꯗꯤ ꯃꯁꯛ ꯐꯖ ꯐꯖꯕ ꯈꯔ ꯂꯧꯀꯣꯅ ꯍꯌꯦꯋꯥꯏ ꯅꯣꯏ ꯁꯥꯟꯅꯍꯜꯂꯛꯄ ꯋꯥꯕ ꯈꯣꯠꯄ ꯍꯜꯂꯛꯑꯀꯥꯟꯗ ꯃꯁꯛ ꯏꯊꯤ ꯊꯤꯒꯩ ꯂꯩꯔꯝꯃꯗꯤ ꯅꯣꯏ
ꯎꯝ ꯎꯝ ꯆꯨꯝꯃꯦꯗꯁꯨ ꯆꯨꯝꯃꯦ
ꯎꯝ
ꯊꯤꯕꯕꯨꯗꯤ ꯀꯅꯥ ꯄꯥꯝꯕ ꯂꯩꯒꯦ ꯊꯤꯕꯨꯗꯤ ꯄꯥꯝꯕ ꯂꯩꯇꯦ ꯑꯗꯨ ꯄꯥꯝꯃꯁꯨ ꯄꯥꯝꯗꯁꯨ ꯑꯩꯈꯣꯏ ꯂꯩꯕꯥꯛꯀꯤꯅꯤ ꯍꯥꯏꯔ ꯇꯃ ꯂꯩꯔꯗꯤ
ꯐꯅ ꯑꯩꯈꯣꯏꯅ ꯑꯃꯒ ꯍꯧꯖꯤꯛ ꯍꯧꯖꯤꯛ ꯍꯧꯖꯤꯛ ꯑꯩꯅ ꯅꯨꯄꯤ ꯐꯖꯕ ꯑꯃ ꯈꯪꯅꯔꯁꯨ ꯂꯥꯏꯅ ꯏꯁꯣꯔꯅ ꯁꯤꯟꯕ ꯑꯃꯗꯤꯝ ꯂꯩꯔꯝꯅꯤꯗꯅ ꯊꯨꯡꯅꯅꯤ ꯊꯨꯡꯅꯉꯣꯏ ꯇꯝꯕ ꯉꯝꯕ ꯅꯠꯇꯦ ꯑꯗꯨꯗ ꯑꯗꯨꯝ ꯇꯥꯗꯣꯏ ꯂꯩꯔꯕꯅꯤ
ꯍꯥꯏꯗꯤ ꯑꯗꯨꯝ ꯑꯗꯨꯗ ꯄꯤꯔꯛꯄꯗꯣ ꯑꯗꯨꯝ ꯑꯩꯈꯣꯏꯅ ꯌꯥꯗꯣꯏ ꯂꯩꯔꯕꯅꯦꯕ
ꯎꯝ
ꯑꯗꯨ ꯋꯥꯅꯤꯗ ꯐꯖꯕ ꯊꯤꯕꯁꯤꯗꯤ ꯑꯗꯨꯝ ꯆꯍꯤ ꯈꯤꯇꯪ ꯌꯥꯝꯖꯂꯛꯄꯗ ꯑꯗꯨꯝ ꯃꯥꯡꯒꯗꯕꯅꯤꯅ
ꯆꯨꯝꯃꯦ ꯆꯨꯝꯃꯦ